ꯑꯍꯥꯎ ꯇꯥꯔꯦ ꯇꯥꯔꯦ꯫ ꯑꯣ ꯑꯩꯖꯦ ꯑꯗꯨꯝ ꯂꯩꯔꯝꯃꯤꯅꯦ ꯅꯨꯡꯗꯥꯡ ꯋꯥꯏꯔꯝꯒꯤ ꯑꯩꯈꯣꯏꯒꯤ ꯑꯥ ꯃꯥ-ꯍꯥꯏꯗꯤ ꯏꯪꯁꯜꯂꯛꯄꯒꯤ ꯍꯥꯏꯇꯥꯔꯦꯅꯦ ꯀꯣ ꯍꯥꯏꯗꯤ ꯀꯩ ꯀꯩ ꯆꯥꯅꯕ ꯈꯣꯠꯅꯕ ꯀꯔꯤ ꯀꯔꯤ ꯁꯤꯟꯕ ꯌꯥꯕ ꯈꯣꯠꯄ ꯀꯩ ꯀꯩ ꯇꯧꯔꯝꯕꯅꯤꯗꯥ꯫
ꯀꯔꯤ ꯀꯔꯤ ꯀꯩꯗꯧꯔꯝꯃꯤꯅꯣ ꯍꯨꯖꯤꯛꯄꯣ꯫ ꯀꯔꯤ ꯇꯧꯔꯨꯅꯤ ꯀꯌꯤꯝ ꯇꯧꯗꯦ ꯎꯝ ꯅꯨꯡꯗꯥꯡ
ꯎꯝ
ꯂꯣꯏꯁꯤꯜꯂꯛꯄꯒ ꯈꯣꯠꯄꯒ ꯀꯔꯤ ꯀꯔꯤ ꯈꯔ ꯇꯧꯔꯝꯕꯅꯤꯗꯥ꯫ ꯑꯗꯨꯗꯤ ꯎꯝ ꯅꯪꯒꯤ ꯃꯈꯣꯟꯗꯣ ꯈꯇꯪ ꯇꯞꯄꯤꯀꯣ ꯑꯩ ꯃꯈꯣꯟꯁꯦ
ꯎꯝ
ꯌꯥꯝ ꯇꯞꯄ꯭ꯔꯣ
ꯈꯔ ꯑꯗꯨꯝ
ꯈꯔ ꯑꯗꯨꯝ ꯇꯞꯄꯦ ꯎꯝ ꯇꯔꯕ꯭ꯔꯥ
ꯑꯥ ꯃꯌꯦꯛ ꯁꯦꯡꯉꯦ ꯃꯌꯦꯛ ꯁꯦꯡꯉꯦ ꯍꯧꯖꯤꯛꯇꯤ ꯐꯖꯅꯁꯨ ꯍꯧꯔꯦꯗ
ꯎꯝ
ꯑꯗꯣ ꯅꯪ ꯑꯉꯥꯡ ꯑꯣꯏꯔꯤꯉꯩꯗꯒ ꯀꯥꯔꯛꯄ ꯅꯠꯇ꯭ꯔꯣ ꯑꯩꯈꯣꯏꯒꯤ ꯆꯩꯔꯥꯎꯕꯒꯤ ꯑꯩꯈꯣꯏꯒꯤ ꯃꯅꯤꯡꯒꯤꯗꯨꯗ
ꯀꯥꯔꯛꯄ ꯀꯥꯔꯛꯄ ꯌꯥꯎꯋꯦ ꯀꯥꯔꯛꯄ ꯌꯥꯎꯋꯦ ꯀꯩꯅꯣ ꯍꯥꯟꯅꯗꯤ ꯑꯗꯨꯏꯒꯤꯗꯨꯗ ꯀꯔꯤ ꯔꯤꯖꯥꯚ ꯐꯣꯔꯦꯁ ꯑꯣꯏꯍꯜꯂꯒ ꯃꯤ ꯆꯩꯔꯎꯕꯒꯤꯗ ꯊꯥꯕꯜꯒ ꯁꯤꯟꯕꯗꯣ ꯅꯨꯡꯊꯤꯟꯜꯗ ꯊꯥꯕꯜ ꯃꯌꯥꯝ ꯃꯤ ꯃꯌꯥꯝ ꯆꯣꯡꯕ ꯈꯣꯠꯄ ꯑꯗꯨꯃꯥꯏꯅ ꯇꯧꯕ ꯑꯗꯒꯤ ꯀꯩꯀꯩꯅꯣ ꯌꯥꯝ ꯇꯧꯕꯅꯤꯅꯦ ꯅꯥꯀꯟ ꯅꯥꯀꯟꯗꯒ ꯃꯤꯁꯤꯡꯁꯨ ꯂꯩꯅꯔꯒ ꯀꯥꯔꯛꯑꯦ ꯑꯗꯣꯝꯗꯒꯤꯩ ꯐꯥꯎꯅꯕꯒ ꯌꯥꯕ꯭ꯔꯥ ꯀꯩꯅꯣꯝꯁꯨ ꯇꯧꯕꯅꯦ
ꯎꯝ ꯌꯥꯏꯌꯦ ꯌꯥꯏꯑꯌꯦ ꯌꯥꯏꯌꯦ ꯅꯣꯏꯒꯤ ꯑꯗꯨꯝ ꯅꯥꯀꯟꯗꯒꯤ ꯃꯅꯤꯡꯗꯒꯤ ꯐꯥꯎꯔꯛꯑꯁꯨ ꯑꯩꯈꯣꯏꯒꯤ ꯃꯅꯤꯡꯗꯨꯗ ꯑꯗꯨꯝ ꯍꯥꯏꯗꯤ ꯆꯩꯔꯥꯎꯕꯒꯤ ꯑꯩꯈꯣꯏꯒꯤ ꯊꯥꯕꯜ ꯀꯩꯀꯩꯒꯤ ꯁꯤꯟꯕ ꯈꯣꯠꯄꯗꯣ ꯑꯗꯨ ꯇꯥꯗꯣꯏꯅꯦꯕ ꯑꯗꯨꯗꯒꯤ ꯑꯗꯣꯝ ꯅꯥꯀꯟ ꯁꯣꯝ ꯅꯥꯀꯟꯗꯒꯤ ꯂꯣꯝꯗ ꯂꯥꯛꯑꯁꯨ ꯑꯗꯨꯝ ꯇꯥꯕꯅꯦꯕ ꯖꯒꯥꯁꯤ ꯑꯗꯨꯝ ꯏꯐꯥꯎ ꯐꯥꯎꯅ ꯌꯥꯕꯅꯦꯕ ꯃꯐꯝ ꯑꯍꯨꯝ ꯃꯔꯤ ꯑꯗꯨꯝ ꯐꯥꯎꯅꯕ ꯌꯥꯕꯅꯦꯕꯀꯣ
ꯍꯣꯏ ꯍꯣꯏ
ꯍꯥꯏꯗꯤ ꯇꯥꯕꯅꯦꯕ ꯑꯗꯨꯗ ꯑꯩꯈꯣꯏꯒꯤ ꯃꯅꯤꯡꯒꯤ ꯅꯅꯤꯄꯔ ꯂꯝꯄꯥꯛꯇꯣ ꯑꯗꯨꯒꯤꯗꯣ ꯍꯥꯏꯇꯥꯔꯦ ꯌꯥꯝ ꯊꯤ ꯊꯤꯅ ꯐꯖꯕꯅꯦꯕ ꯍꯥꯏꯗꯤ ꯌꯥꯝꯅꯁꯨ ꯆꯥꯎꯕ ꯑꯗꯒꯤ ꯆꯥꯛ ꯆꯥꯐꯝꯒꯥꯁꯦ ꯑꯁ ꯃꯤꯁꯦ ꯑꯩꯈꯣꯏꯒꯤ ꯈꯔ ꯍꯥꯏꯗꯤ ꯅꯛꯅ ꯅꯛꯅ ꯆꯥꯅꯗ꯭ꯔꯁꯨ ꯌꯥꯕꯅꯦꯕ ꯑꯗꯨꯝ ꯍꯥꯏꯗꯤ ꯂꯝꯄꯥꯛꯇꯣ ꯆꯥꯎꯕꯒꯤ ꯍꯥꯏꯇꯥꯔꯦ ꯃꯤꯗꯣ ꯑꯗꯨ ꯀꯥꯟꯅ ꯀꯥꯟꯅ ꯃꯌꯥꯝ ꯆꯥꯅꯕꯅꯦꯕ ꯑꯩꯈꯣꯏꯒꯤ ꯑꯗꯣ ꯑꯩꯅ ꯈꯔ ꯍꯥꯏꯗꯤ ꯈꯉꯛꯄꯗ ꯍꯥꯏꯇꯥꯔꯦꯀꯣ ꯑꯩꯈꯣꯏꯒꯤ ꯆꯥꯛ ꯕ ꯍꯥꯏꯗꯤ ꯑꯩꯈꯣꯏ ꯅꯠꯇꯕ ꯃꯤ ꯌꯥꯝ ꯇꯣꯏꯑꯦꯕꯀꯣ ꯀꯣꯏꯅꯒꯨꯝꯕ ꯑꯗꯨꯝ ꯊꯦꯡꯅꯕꯁꯦ ꯈꯔ ꯂꯥꯞꯅ ꯂꯥꯛꯄ ꯃꯤꯁꯨ ꯍꯥꯏꯗꯤ ꯄꯨꯟꯕ ꯅꯨꯡꯉꯥꯏꯕ ꯍꯥꯏ ꯇꯔꯦ ꯖꯒꯥꯗꯣ ꯌꯥꯝ ꯐꯖꯕꯅꯤꯅꯀꯣ ꯑꯩꯈꯣꯏꯒꯤ ꯑꯗꯒꯤ ꯂꯝꯄꯥꯛꯇꯨꯗꯤ ꯈꯤꯇꯪ ꯀꯛ ꯀꯥꯈꯠꯂꯒ ꯑꯩꯈꯣꯏꯒꯤ ꯏꯁꯤꯡ ꯆꯦꯟꯐꯝ ꯀꯩꯅꯣꯒ ꯂꯩꯕꯅꯦꯕ ꯃꯌꯥꯝ ꯍꯥꯏꯗꯤ ꯆꯥꯛ ꯆꯥꯐꯝꯒꯤ ꯏꯁꯤꯡ ꯋꯥꯠꯇꯕꯅꯦꯕ
ꯎꯝ ꯎꯝ
ꯀꯁꯨ ꯍꯥꯏꯐꯦꯠ ꯂꯩꯕꯅꯦ ꯍꯥꯏꯕ ꯑꯗꯥꯥ ꯍꯣꯏꯗꯣ ꯀꯣ ꯑꯗꯨꯒꯤ ꯃꯌꯥꯝ ꯍꯥꯏꯗꯤ ꯑꯃꯣꯠ ꯑꯀꯥꯏ ꯐꯖꯅ ꯁꯦꯡꯗꯤ ꯁꯦꯡꯗꯣꯛꯄꯤꯔꯝꯃꯣꯕ ꯑꯗꯨꯝ ꯆꯥꯕꯗ ꯌꯥꯝ ꯍꯥꯏꯗꯤ ꯐꯖꯕꯅꯦꯕꯀꯣ ꯖꯒꯥꯗꯣ ꯑꯗꯨꯒ ꯑꯩꯅ ꯈꯔ ꯅꯨꯡꯉꯥꯏꯇꯕ ꯍꯥꯏꯔꯒꯗꯤ ꯍꯥꯏꯗꯤ ꯃꯣꯏꯒꯤ ꯆꯥꯕ ꯊꯛꯄ ꯂꯣꯏꯔꯒ ꯈꯔ ꯑꯗꯨꯒꯨꯝꯕꯗꯀꯣ ꯄꯣꯠ ꯆꯩꯗꯣ ꯈꯔ ꯊꯨꯒꯥꯏꯕꯤꯔꯝꯕ ꯈꯔ ꯌꯥꯎꯋꯦꯕ ꯍꯥꯏꯗꯤ ꯃꯐꯝꯗꯨ ꯐꯖꯕꯅꯦꯕ ꯑꯗꯨꯗꯨꯅ ꯑꯗꯨꯒꯨꯝꯕ ꯑꯃꯣꯠ ꯑꯀꯥꯏꯗꯣ ꯂꯩꯍꯟꯅꯤꯡꯗꯦꯗꯟ ꯅꯠꯇ꯭ꯔꯥ ꯑ ꯖꯒꯥ ꯒꯨꯝꯕ ꯐꯖꯕ ꯑꯥꯏꯗꯤ ꯃꯌꯥꯝꯒꯤ ꯀꯣꯏꯕꯝ ꯈꯣꯠꯄꯝ ꯍꯥꯏꯖꯦ ꯈꯔ ꯂꯥꯞꯟ ꯂꯥꯑꯁꯨ ꯑꯗꯨꯗ ꯑꯗꯨꯝ ꯄꯨꯟꯕꯅꯦꯕ ꯑꯗꯨꯗꯨꯅ ꯅꯨꯡꯉꯥꯏꯖꯗꯦꯗꯅꯀꯣ ꯑꯁ ꯃꯌꯥꯝ ꯑꯈꯣꯏꯅ ꯑꯉꯥꯡ ꯑꯣꯏꯔꯤꯉꯩꯗꯗꯤ ꯑꯗꯨꯒꯤꯗꯨꯗ ꯀꯥꯈꯠꯂꯒ ꯈꯣꯏꯖꯦ ꯁꯥꯟꯅꯔꯒ ꯑꯣꯟꯕꯤꯒ ꯁꯥꯟꯅꯩꯌꯦꯕꯀꯣ ꯌꯥꯝ ꯅꯨꯡꯉꯥꯏꯕꯅꯦꯕ ꯈꯣꯏ ꯑꯍꯨꯝ ꯃꯔꯤꯁꯦ ꯀꯥꯈꯠꯂꯅꯤ ꯑꯗꯨꯗꯒꯤ ꯑꯗꯨꯒꯤꯗꯨꯗ ꯈꯔ ꯀꯨꯠꯊꯕ ꯖꯒꯥꯒ ꯂꯩꯕꯅꯦꯕ ꯑꯩꯈꯣꯏꯒꯤ ꯂꯝꯄꯥꯛ ꯑꯥꯏꯖꯦ ꯑꯩꯈꯣꯏꯒꯤ ꯅꯥꯄꯤ ꯃꯌꯥꯝ ꯍꯧꯔ ꯀꯩꯅꯣ ꯇꯧꯋꯤꯅꯤꯅꯀꯣ ꯑꯗꯨꯗ ꯑꯣꯟꯊꯕꯒ ꯅꯨꯡꯉꯥꯏꯕꯅꯦ ꯍꯥꯏꯕ ꯕ ꯑꯗꯨꯒ ꯑꯁ ꯑꯗꯨꯒ ꯈꯣꯡꯅꯒ ꯀꯥꯕ ꯍꯥꯏꯗꯤ ꯍꯛ ꯑꯈꯣꯏꯒꯤ ꯃꯌꯥꯝ ꯋꯥꯛꯀꯤꯡ ꯑꯣꯏꯅꯒ ꯍꯧꯔ ꯆꯠꯅꯔꯒ ꯀꯣ ꯌꯥꯝ ꯅꯨꯡꯉꯥꯏꯕꯅꯦꯕ ꯀꯨꯏꯗꯤ ꯀꯨꯏꯔꯦ ꯀꯥꯒꯤꯗꯕ ꯀꯣ ꯃꯐꯝ ꯖꯒꯥꯗꯣ ꯌꯥꯝ ꯐꯖꯕꯅꯦꯕ ꯑꯗꯒꯤ ꯊꯥꯕꯜꯒꯨꯝꯕꯩ ꯆꯣꯡꯕꯒꯤ ꯌꯥꯎꯁꯪ ꯑꯦ ꯌꯥꯎꯁꯪ ꯍꯥꯏꯌꯦ ꯑꯈꯣꯏꯒꯤ ꯆꯩꯔꯥꯎꯕꯒꯨꯝꯕ ꯂꯥꯛ ꯇꯁꯦ ꯍꯥꯏꯇꯥꯔꯦꯀꯣ ꯑꯁꯤꯒꯨꯝꯕꯁꯤꯗ ꯑꯩꯈꯣꯏꯒꯤ ꯊꯥꯕꯜꯒꯨꯝꯕ ꯁꯤꯟꯕꯁꯦ ꯃꯌꯥꯝꯁꯦ ꯑ ꯍꯜꯂꯣꯏꯅ ꯍꯥꯏꯗꯤ ꯋꯌꯔꯥ
ꯍꯍ
ꯆꯥꯔꯒ ꯆꯩꯔꯥꯎꯕꯒꯤ ꯆꯥꯛ ꯉꯥ ꯑꯗꯨꯗꯒꯤ ꯐꯖꯅ ꯆꯥꯔꯒ ꯑꯈꯣꯏꯒꯤ ꯑꯨꯄꯣ ꯉꯥꯍꯥꯛꯇꯪ ꯄꯣꯊꯥꯅꯔꯒ ꯀꯥꯟꯅꯔꯛꯑꯅꯤ ꯀꯣ ꯑꯗꯨꯗꯒꯤ ꯊꯥꯕꯜ ꯃꯌꯥꯝ ꯁꯤꯟꯕꯁꯤꯡꯖꯤ ꯑꯈꯣꯏꯒꯤ ꯃꯄꯨꯡ ꯐꯥꯅꯕꯒꯤꯗꯃꯛꯇ ꯍꯥꯏꯇꯥꯔꯦ ꯑꯈꯣꯏꯒꯤ ꯑꯅ ꯃꯌꯥꯝ ꯇꯧꯅꯔꯤꯅꯦꯕ ꯍꯔꯥꯎ ꯍꯔꯥꯎꯅꯀꯣ ꯑꯁ ꯑꯗꯨ ꯂꯨꯈꯣꯏ ꯂꯣꯏꯍꯟꯅꯤꯡꯗꯕꯅꯦꯕ ꯑꯈꯣꯏꯒꯤ ꯉꯥꯍꯥꯛꯀ ꯂꯩꯔꯤꯕꯁꯤꯀꯣ ꯑꯈꯣꯏꯒꯤ ꯃꯌꯥꯝ ꯇꯧꯔꯤꯕ ꯀꯨꯝꯍꯩꯖꯤꯡꯁꯦ ꯎꯔꯒ ꯌꯥꯝ ꯅꯨꯡꯉꯥꯏꯖꯕ ꯍꯥꯏꯇꯥꯔꯦꯀꯣ ꯑꯥꯏ ꯑꯗꯒꯤ ꯈꯔ ꯅꯨꯡꯉꯥꯏꯇꯕ ꯃꯤ ꯊꯦꯡꯅꯔꯗꯤ ꯈꯔ ꯅꯨꯡꯉꯥꯏꯇꯦ ꯑꯗꯨꯏꯁꯨ ꯅꯨꯡꯉ ꯑꯅꯝꯕꯅ ꯂꯣꯏꯅ ꯑꯦꯟ ꯅꯨꯡꯉꯥꯏꯕꯅꯦꯕ ꯑꯗꯨꯕꯣꯛꯇꯥ
ꯑꯧ ꯑꯣ ꯑꯩꯗꯤ ꯑꯃꯨꯛꯇꯤ ꯆꯠꯄ ꯃꯥ ꯑꯃꯨꯛꯇꯤ ꯑꯗꯨꯒꯤꯗꯨ ꯃꯐꯝꯗꯨꯗ ꯆꯠꯂꯒ ꯆꯥꯛ ꯆꯥꯔꯨꯏ ꯑꯗꯨꯗꯒꯤꯗꯤ ꯑꯃꯨꯛꯇꯩꯗꯤ ꯆꯠꯈꯤꯗ꯭ꯔꯦ ꯑꯗꯨꯏ ꯃꯐꯝꯗꯣ ꯑꯃꯨꯛꯇꯪꯗꯤ ꯆꯠꯂꯨꯌꯦ ꯃꯣꯏ ꯑꯉꯧꯕ ꯀꯩ ꯀꯩꯒ ꯍꯧꯕ ꯂꯩꯕ꯭ꯔꯥ ꯃꯐꯝꯗꯣ ꯀꯥꯎꯗꯤ ꯀꯥꯎꯔꯦ ꯀꯨꯏꯔꯕꯅꯤꯅ
ꯅꯪ ꯍꯥꯏꯖꯦ ꯑꯉꯧꯕ ꯍꯧꯕ ꯍꯥꯏꯔꯤꯗꯣ
ꯑꯗꯨꯒ
ꯑꯈꯣꯏꯒꯤ ꯃꯊꯛꯇ ꯀꯣꯏꯒꯤ ꯑꯃ ꯃꯥ ꯃꯈꯥꯗꯒꯤ ꯃꯆꯩ ꯑꯁꯥꯡꯕ ꯑꯃ ꯊꯤꯡꯒꯠꯂꯛꯑꯒ ꯃꯊꯛꯇ ꯑꯉꯧꯕ ꯍꯧꯕꯗꯨꯅꯦ ꯅꯪꯅ ꯍꯥꯏꯔꯤꯗꯣ
ꯑꯣꯜ ꯂꯁꯤꯡꯒꯤ ꯑꯗꯨꯃꯥꯏ ꯇꯧꯕꯗꯨ
ꯑꯥ ꯃꯌꯥꯝ ꯑꯗꯨꯒꯨꯝꯕ ꯍꯧꯕꯅꯦ ꯌꯥꯝ ꯐꯖꯕꯅꯦ ꯑꯩꯈꯣꯏꯒꯤ ꯑ ꯑꯗꯨꯒꯤꯗꯨ ꯑꯈꯣꯏꯒꯤ ꯑꯃ ꯃꯇꯝ ꯅꯠꯇꯕꯤꯗ ꯑꯈꯣꯏꯒꯤ ꯃ ꯂꯣꯏꯁꯤꯜꯂꯛꯄꯩ ꯂꯩꯗꯅ
ꯑꯥ
ꯅꯨꯡꯉꯥꯏꯇꯕꯅꯦꯕ ꯃꯇꯝ ꯑꯣꯏꯕꯒꯤ ꯍꯥꯏꯇꯥꯔꯦ ꯃꯌꯥꯝ ꯗꯣ ꯑꯩꯈꯣꯏꯒꯤ ꯃꯆꯨꯗꯣ ꯈꯔ ꯂꯥꯞ ꯅ ꯌꯦꯡꯕꯗ ꯐꯖꯕꯅꯦꯕ
ꯑꯧ ꯑꯗꯨꯃꯥꯏꯟ ꯇꯧꯀꯥꯟꯗ ꯆꯠꯂꯨꯏ ꯆꯥꯛ ꯆꯥꯔꯨꯕ ꯈꯣꯠꯂꯨꯕ ꯇꯧꯔꯒ ꯑꯗꯣ ꯀꯨꯏꯔꯦꯗ ꯆꯠꯈꯤꯗꯕ ꯂꯥꯟ ꯑꯃꯨꯛ ꯂꯩꯈꯦ ꯂꯥꯟꯐꯧꯗ ꯀꯨꯏꯁꯤꯜꯂꯛꯑ ꯀꯥꯟꯁꯤꯗ ꯂꯥꯟꯗꯩꯗꯤ ꯀꯥꯕꯗꯤ ꯌꯥꯔꯝꯃꯔꯣꯏꯅ
ꯎꯝ ꯌꯥꯒꯤꯗ꯭ꯔꯦ ꯌꯥꯒꯤꯗ꯭ꯔꯦ ꯑꯗꯨꯅ ꯑꯩꯈꯣꯏꯁꯨ ꯅꯨꯡꯉꯥꯏꯇꯦꯕ ꯑꯩꯈꯣꯏꯒꯤꯁꯨ ꯀ ꯍꯥꯏꯗꯤ ꯂꯩꯗꯅ ꯑꯩꯈꯣꯏꯒꯤ ꯑ ꯍꯥꯏꯗꯤ ꯑꯩꯈꯣꯏꯖꯨ ꯃꯤ ꯑꯃ ꯑꯣꯏꯔꯝꯅꯤꯅ ꯑꯩꯈꯣꯏꯒꯤꯁꯨ ꯈꯇꯪꯈꯛ ꯀꯥꯅꯤꯡꯕ ꯈꯣꯠꯅꯤꯡꯕ ꯑꯃ ꯂꯩꯗꯅ ꯅꯠꯇ꯭ꯔꯥ ꯍꯥꯏꯗꯤ ꯃꯐꯝ ꯐꯖꯕꯗꯣ ꯌꯦꯡꯅꯤꯡꯕ ꯆꯠꯅꯤꯡꯕ ꯌꯥꯎꯔꯛꯄ ꯀꯥꯟꯗꯒꯗꯤ ꯌꯥꯝ ꯅꯨꯡꯉꯥꯏꯇꯕꯗꯣ ꯍꯥꯏꯇꯥꯔꯦꯅꯦ ꯑꯩꯈꯣꯏꯅꯒ ꯆꯠꯂꯒ ꯑꯗꯨꯒꯤꯗꯨꯗ ꯑꯩꯈꯣꯏꯒꯤ ꯋꯥꯇꯔ ꯁꯄ꯭ꯂꯥꯏ ꯂꯩꯕꯗꯨꯗꯒꯤ ꯑꯩꯈꯣꯏꯒꯤ ꯆꯥꯛꯀ ꯆꯥꯟꯅꯗꯅꯀꯣ ꯑꯩꯈꯣꯏꯒꯤ ꯑ ꯍꯥꯏꯇꯥꯔꯦ ꯑꯩꯈꯣꯏꯒꯤ ꯑꯍꯥꯎꯕ ꯑꯃ ꯃꯌꯥꯝ ꯆꯥꯔꯨꯁꯤꯍꯦ ꯀꯥꯏꯅꯒ ꯇꯧꯔꯒ ꯀꯥꯔꯒ ꯌꯥꯝ ꯅꯨꯡꯉꯥꯏꯕꯅꯦꯕ ꯖꯒꯥꯗꯣ ꯐꯖꯕꯅꯦꯕ ꯑꯩꯈꯣꯏꯅ ꯆꯪꯉꯨꯕꯁꯦ ꯑꯩꯈꯣꯏꯒꯤ ꯃꯐꯝ ꯑꯁꯪ ꯑꯃꯥꯟ ꯉꯥꯛꯇꯅꯦꯕ ꯑꯗꯨ ꯑꯗ ꯌꯥꯝ ꯅꯨꯡꯉꯥꯏꯕꯅꯦꯕ ꯑꯩꯈꯣꯏꯒꯤ ꯃꯔꯨꯝꯒ ꯈꯜꯂꯒꯀꯣ ꯅꯨꯡꯉꯥꯏꯕꯅꯦꯕ ꯑꯗꯣ ꯀꯨꯏꯔꯦ ꯀꯥꯗꯕ ꯀꯥꯅꯤꯡꯕꯗꯣ ꯐꯪꯗ꯭ꯔꯦ ꯍꯧꯖꯤꯛꯁꯨ ꯑꯗꯨꯒꯤꯗꯣ ꯑꯩꯈꯣꯏꯒꯤ ꯐꯖꯕ ꯍꯥꯏꯔꯒꯗꯤ ꯅꯦꯄꯥꯜ ꯂꯝꯄꯥꯛ ꯍꯥꯏꯅꯀꯣ ꯑꯩꯅꯦꯕ ꯑꯗꯣ
ꯎꯝ
ꯑꯁ ꯃꯤ ꯃꯌꯥꯝ ꯑꯗꯨꯖꯨ ꯆꯠꯄ ꯐꯪꯗꯕꯒꯤ ꯅꯨꯡꯉꯥꯏ ꯅꯨꯡꯉꯥꯏꯔꯝꯃꯣꯏꯕ ꯁꯨ ꯃꯌꯥꯝ ꯐꯖꯅꯗꯤ ꯀꯥꯕꯅꯦ ꯑꯗꯨꯗꯣ
ꯈꯔ ꯀꯩꯅꯣ ꯇꯧꯔꯤꯉꯩꯗ ꯈꯪꯕꯗꯨꯗ ꯏꯍꯦꯟꯗꯤ ꯈꯪꯗ꯭ꯔꯦ ꯍꯧꯖꯤꯛꯀꯥꯟꯖꯦ ꯆꯠꯐꯝ ꯈꯣꯠꯐꯝꯖꯨ ꯏꯔꯥꯡ ꯂꯩꯕꯗꯒꯤ ꯊꯤꯡꯕꯒ ꯈꯣꯠꯄꯒ ꯃꯌꯥꯝꯁꯤꯅ ꯆꯠꯊꯣꯛ ꯆꯠꯁꯤꯟꯖꯦ ꯏꯐꯥ ꯐꯥꯖꯤꯟꯕ ꯑꯣꯏ ꯀꯩꯑꯣ ꯑꯣꯏ ꯍꯥꯏꯗꯤ
ꯎꯝ
ꯈꯪꯗꯕ ꯑꯃ ꯇꯧꯋꯦꯕ ꯀꯗꯥꯏꯗ ꯆꯠ ꯇꯣꯏꯅꯣ ꯀꯩꯗꯧꯗꯣꯏꯅꯣ ꯍꯥꯏꯁꯦꯀꯣ ꯊꯣꯏꯅ ꯈꯪꯕ ꯑꯣꯏꯗꯦ ꯍꯥꯟꯅ ꯀꯩꯅꯣꯁꯨ ꯇꯧꯗꯕꯅꯤꯅ ꯑꯗꯒꯤ ꯆꯠꯄ ꯌꯥꯗꯕ ꯈꯣꯠꯇꯕ ꯑꯅꯝꯕꯅ ꯑꯗꯨꯃꯥꯏꯅ ꯑꯣꯏꯁ ꯀꯥꯁꯨ ꯀꯥꯗ꯭ꯔꯦ ꯑꯗꯒꯤ ꯈꯪꯗ꯭ꯔꯦ ꯃꯐꯝꯗꯣ ꯑꯥ ꯃꯊꯛꯇ ꯂꯩꯒ꯭ꯔꯝꯅꯤꯅ ꯆꯠꯅꯔꯝꯃꯁꯨ ꯎꯄꯥꯏ ꯂꯩꯇ꯭ꯔꯦ ꯍꯧꯖꯤꯛꯇꯤ
ꯎꯝ ꯑꯗꯣ ꯍꯧꯖꯤꯛ ꯑꯩꯈꯣꯏꯒꯤ ꯆꯠꯅꯤꯡꯉꯦ ꯍꯥꯏꯗꯨꯅꯁꯨ ꯆꯠꯄ ꯌꯥꯔ ꯃꯤꯅꯤ ꯏꯁꯥꯗꯗꯤ ꯅꯨꯡꯉꯥꯏꯇ꯭ꯔꯣꯏꯅꯦꯀꯣ
ꯅꯨꯡꯉꯥꯏꯇ꯭ꯔꯦ ꯍꯥꯏꯗꯤ ꯑꯊꯤꯡ ꯑꯃ ꯆꯠꯄ ꯆꯠꯇꯕꯗꯨꯅ ꯃꯈꯜ ꯑꯃꯅꯤꯅꯦ ꯑꯗꯨꯑꯣꯏꯁꯨ ꯆꯠꯄꯗ ꯀꯤꯕ ꯍꯥꯏꯕ ꯑꯃꯗꯤ ꯂꯩꯔꯕꯅꯤꯅꯀꯣ ꯌꯥꯏ ꯌꯥꯗꯦ ꯍꯥꯏꯕꯁꯦ ꯑꯗꯨꯅ ꯀꯩꯅꯣ ꯇꯧꯗ꯭ꯔꯦꯕ ꯅꯨꯡꯉꯥꯏꯇ꯭ꯔꯦꯕ ꯍꯥꯏꯕꯗꯤ ꯅꯨꯡꯉꯥꯏꯇ꯭ꯔꯦ ꯇꯁꯦꯡꯅ ꯍꯥꯏꯔꯗꯤ
ꯎꯝ ꯑꯩꯈꯣꯏꯒꯤ ꯑꯗꯨꯒꯤ ꯍꯦꯛ ꯂꯩꯔꯤꯕꯗꯨꯗ ꯑꯩꯈꯣꯏꯒꯤ ꯑ ꯂꯩꯕꯅꯦꯕ ꯑꯗꯨꯏ ꯍꯦꯛ ꯃꯊꯛ ꯑꯩꯅ ꯍꯥꯏꯔꯤꯕ ꯅꯦꯄꯥꯜ ꯂꯝꯄꯥꯛꯇꯨꯒꯤ ꯍꯦꯛ ꯃꯈꯥꯗ ꯕꯤ ꯂꯩꯕ ꯑꯗꯨꯐꯧꯗꯤꯤ ꯀꯥꯕ ꯌꯥꯏꯑꯕ ꯅꯦꯄ ꯅꯄꯥꯛ ꯌꯧꯕ ꯌꯥꯗ꯭ꯔꯦꯕ ꯑꯗꯨꯅ ꯅꯨꯡꯉ